ꯍꯜꯂꯣ
ꯆꯥꯛ ꯆꯥꯔꯕ꯭ꯔꯣ
ꯆꯥꯗ꯭ꯔꯤꯌꯦ
ꯀꯔꯤ ꯌꯦꯟꯁꯥꯡ ꯊꯣꯡꯔ ꯂꯩꯕ꯭ꯔꯣ
ꯑꯩꯈꯣꯏꯗꯣ ꯏꯔꯣꯝꯕꯒ ꯀꯥꯡꯉꯧ ꯊꯣꯡꯉꯦ ꯅꯣꯏꯗꯤ ꯆꯥꯈ꯭ꯔꯕ꯭ꯔꯣ
ꯆꯥꯈ꯭ꯔꯦ ꯉꯁꯥꯏ ꯆꯥꯈ꯭ꯔꯦ ꯑꯩꯈꯣꯏꯗꯤ ꯑꯩꯈꯣꯏꯁꯨ ꯑꯩꯈꯣꯏꯁꯨ ꯏꯔꯣꯟꯕ ꯆꯥꯏ
ꯑꯦ
ꯉꯁꯤꯗꯤ ꯀꯗꯥꯏ ꯀꯗꯥꯏ ꯆꯠꯄ꯭ꯔꯣ
ꯑꯩꯈꯣꯏꯗꯣ ꯉꯁꯤꯗꯣ ꯏꯆꯦ ꯂꯥꯛꯄꯒꯤ ꯏꯆꯦ ꯂꯧꯕ ꯆꯠꯂꯦ ꯑꯗꯨꯒ ꯏꯟꯇꯔꯚꯤꯌꯨ ꯑꯃ ꯌꯥꯎꯕ ꯆꯠꯂꯦ ꯑꯗꯨ ꯍꯜꯂꯒ ꯊꯕꯛ ꯆꯠꯁꯦ ꯍꯥꯏꯔꯒ ꯇ꯭ꯔꯥꯐꯤꯛ ꯉꯥꯏ ꯕ ꯉꯥꯏꯕ ꯉꯥꯏꯍꯥꯛ ꯂꯩꯔꯒ ꯑꯃꯨꯛꯀ ꯑꯗꯨꯝ ꯇꯥꯎꯅꯔꯒ ꯑꯩꯈꯣꯏ ꯌꯨꯝꯍꯟꯈ꯭ꯔꯦ ꯅꯪꯗꯤ ꯀꯔꯤ ꯇꯧꯕ꯭ꯔꯣ ꯉꯁꯤ
ꯑꯁ ꯑꯩꯈꯣꯏꯗꯤ ꯐꯨꯠꯕꯣꯜ ꯌꯦꯡꯒꯦ ꯇꯧꯔꯒ ꯐꯨꯠꯕꯣꯜꯒꯤ ꯇꯥꯏꯃꯤꯡ ꯉꯥꯏꯔꯒ ꯂꯩꯌꯦ ꯅꯣꯏꯗꯤ ꯌꯦꯡꯗ꯭ꯔꯣ
ꯑꯈꯣꯢ ꯌꯦꯡꯗꯦ ꯀꯅ ꯁꯄꯣꯔꯠꯔꯣ
ꯑꯩꯈꯣꯏꯗꯤ ꯃꯦꯁꯤꯅꯦ ꯃꯦꯁꯤ
ꯑꯩ ꯑꯩꯈꯣꯏ ꯌꯦꯡꯗꯦꯗ ꯑꯩꯈꯣꯏꯕꯨꯗꯤ ꯉꯟꯅ ꯉꯟꯅ ꯇꯨꯝꯃꯦ ꯈꯣꯏꯗꯤ
ꯅꯣꯏꯅ ꯐꯨꯠꯕꯣꯜ ꯕꯤꯠ ꯂꯩꯇꯕ ꯑꯩꯈꯣꯏꯅ ꯂꯩꯕ ꯑꯗꯨꯒꯤ
ꯍꯣꯏ ꯂꯩꯕꯨꯗꯤ ꯂꯩꯌꯦꯗ ꯁꯤꯁꯨ ꯑꯌꯨꯛꯁꯨ ꯀ꯭ꯂꯥꯁ ꯂꯩꯕꯀꯣ ꯑꯩꯈꯣꯏꯁꯦ ꯑꯗꯨꯒꯤ ꯑꯗꯨꯒ ꯑꯩꯈꯣꯏꯗꯤ ꯌꯦꯡꯃꯤꯟꯅꯅꯤꯡꯉꯥꯏ ꯃꯤꯁꯨ ꯨ ꯂꯩꯇꯦ ꯑꯩꯈꯣꯏꯗꯤ
ꯍꯣꯏꯗ ꯌꯦꯡꯅꯤꯡꯉꯥꯏ ꯃꯐꯝꯁꯨ ꯂꯩꯔꯝꯃꯣꯏꯗ
ꯍꯣꯏ ꯂꯩꯇꯦ ꯅꯣꯏꯗꯤ ꯀꯗꯥꯏ ꯌꯦꯡꯕ꯭ꯔꯣ ꯅꯣꯏ ꯌꯨꯝꯗ
ꯍꯣꯏꯅꯦ ꯑꯩꯈꯣꯏ ꯌꯨꯝꯗꯁꯨ ꯌꯦꯡꯉꯦ
ꯎꯝ ꯎꯝ ꯅꯨꯡꯉꯥꯏꯔꯝꯒꯅꯤ ꯅꯣꯏꯗꯤ ꯎꯝ ꯅꯨꯡꯉꯥꯏꯒꯅꯤ ꯅꯣꯏꯗꯤ ꯃꯤꯌꯥꯝ ꯌꯥꯝ ꯌꯥꯝꯕꯒꯤ ꯑꯩꯈꯣꯏꯗꯤ ꯃꯤꯁꯨ ꯂꯩꯇꯦ ꯁꯤꯗ
ꯏꯆꯦꯗꯤ ꯀꯃꯥꯏ ꯀꯃꯥꯏ ꯇꯧꯔ ꯂꯩꯕ꯭ꯔꯣ
ꯎꯝ ꯃꯥ ꯃꯥꯅ ꯑꯉꯥꯡꯅ ꯑꯩꯈꯣꯏꯅ ꯑꯉꯥꯡꯅ ꯒ꯭ꯌꯥꯟ ꯃꯦꯟ ꯇꯥꯗꯦ ꯑꯩꯈꯣꯏꯅ ꯑꯩꯈꯉꯣꯟꯗ ꯃꯥꯅ ꯍꯥꯏꯅꯤꯡꯉꯥꯏꯁꯨ ꯑꯩꯈꯣꯏꯅ ꯑꯗꯨꯝ ꯍꯥꯏꯔꯒ ꯂꯩꯈ꯭ꯔꯦ ꯃꯉꯣꯟꯗ
ꯍꯣꯏ ꯃꯍꯧꯁꯥꯅꯦ ꯈꯔ ꯑꯗꯨꯃꯥꯏ
ꯉꯥꯔꯤ ꯂꯧꯕ ꯆꯠꯄꯅꯦ ꯍꯧꯖꯤꯛ ꯐꯥꯎ ꯍꯟꯗꯔꯤ ꯌꯦꯡꯉꯣ ꯃꯤ ꯋꯥꯔꯤ ꯁꯥꯕꯗ ꯑꯗꯨꯝ ꯍꯣꯏ ꯇꯥꯔꯒ ꯂꯩꯌꯦ ꯍꯥꯏꯌꯦ ꯑꯥ ꯃꯤꯒꯤ ꯋꯥꯔꯤ ꯁꯥꯕꯗꯣ
ꯑꯣ ꯃꯍꯧꯁꯥ ꯅꯦ ꯃꯍꯧꯁꯥꯅꯦ
ꯗꯥ ꯌꯥꯝ
ꯃꯊꯟꯗ ꯆꯠꯄ꯭ꯔꯣꯕ
ꯎꯪ ꯆꯥꯛ ꯌꯦꯟꯁꯥꯡ ꯃꯨꯟꯈ꯭ꯔꯦꯅ ꯐꯣꯟꯄꯥꯏꯔꯒ ꯂꯩꯕꯅꯤ ꯍꯣꯏ ꯃꯊꯟ ꯆꯠꯂꯦ ꯍꯝ ꯑꯁꯤ ꯑꯗꯨꯝ ꯆꯠꯄꯕꯨꯗꯤ ꯌꯥꯕꯅꯤ ꯎꯝ ꯎꯝ ꯎꯝ ꯋꯥꯗꯦ ꯋꯥꯗꯦ ꯃꯥꯒꯤꯗꯤ
ꯑꯗꯨꯃꯥꯏꯅ ꯉꯥꯛꯇ ꯇꯧꯔꯒ ꯂꯩꯕꯒꯤꯗꯤ ꯑꯩꯈꯣꯏꯅꯤ ꯃꯔꯛ ꯃꯔꯛꯇ
ꯎꯝ ꯌꯥꯅꯗꯕꯁꯦ
ꯌꯥꯅꯗꯕ ꯁꯦ ꯀ꯭ꯔꯣꯁ ꯂꯩꯕꯁꯦ ꯁꯨꯃꯥꯏꯅ ꯑꯗꯨꯃꯥꯏꯅ ꯉꯥꯛꯇ ꯇꯧꯔꯒ ꯂꯩꯇꯦ
ꯍꯣꯏ ꯃꯥꯗꯤ ꯎꯝ ꯑꯃ ꯍꯥꯏꯒꯅꯤ ꯃꯥꯅ ꯑꯃ ꯈꯨꯡꯒꯅꯤ ꯃꯥ ꯗꯤ ꯈꯨꯝꯅꯤꯡꯉꯥꯏꯁꯤ ꯌꯥꯝ ꯂꯩꯔꯤꯅꯦ ꯃꯀꯣꯛ ꯌꯥꯝ ꯊꯣꯛꯂꯛꯑꯦꯅꯦ
ꯑꯗꯨ ꯑꯗꯨꯃꯥꯏꯅ ꯉꯥꯛꯇ ꯇꯧꯔꯒ ꯂꯩꯕ ꯅꯦ ꯑꯥꯗ ꯂꯩꯕ ꯀꯥꯟꯅꯤꯁꯨ ꯑꯗꯨꯃꯥꯏꯅ ꯇꯧꯋꯦ ꯑꯗꯨꯗ ꯅꯣꯏꯒꯤ ꯃꯅꯥꯛꯇ ꯂꯩꯕ ꯀꯥꯟꯁꯨ ꯑꯗꯨꯃꯥꯏꯅ ꯇꯧꯋꯦ
ꯎꯝ ꯇꯧꯋꯦ ꯃꯥꯗꯤ ꯈꯗꯔ ꯌꯥꯝ ꯍꯩꯌꯦꯕ ꯉꯥꯡꯕꯁꯤ ꯆꯤꯡ ꯉꯥꯡꯁꯤ ꯇꯨ ꯍꯃ ꯃꯥꯂꯦ ꯑ ꯂꯝꯕꯤꯗ ꯑꯦ ꯂꯤꯞ ꯏꯁꯇꯤꯛ ꯂꯤꯞ ꯏꯁꯇꯤꯛ ꯁꯪꯗꯕ ꯌꯥꯗꯦ ꯂꯤꯞ ꯏꯁꯇꯤꯛ ꯁꯪꯗ꯭ꯔꯗꯤ ꯁꯤꯕ ꯃꯤ ꯑꯣꯏꯔꯦ ꯍꯌꯦꯌꯦꯡ ꯑ ꯂꯥꯏꯑ ꯃꯊꯟ ꯇꯠꯂꯝꯕꯤꯗ
ꯁꯀꯥꯟ ꯁꯀꯜ ꯄꯨꯗ꯭ꯔꯦ
ꯄꯨꯨꯗꯦ ꯄꯨꯨꯍꯣ ꯍꯥꯏꯕꯅꯦ ꯑꯗꯨꯃꯥ ꯇꯥꯟꯕꯕꯨ ꯃꯥꯜꯅ ꯍꯥꯟ ꯁꯥꯏꯒꯟ ꯁꯥꯏꯀꯜ ꯊꯧꯔꯒꯒ ꯃꯥꯒꯤ
ꯑꯥ
ꯈꯣꯡꯒ꯭ꯔꯥꯎ ꯆꯨꯈ꯭ꯔꯕ
ꯑꯣ ꯍ ꯉꯁꯥꯏ ꯃꯤꯅꯗꯤ ꯁꯦ ꯀꯟꯅ ꯆꯠꯂꯤꯦ ꯍꯥꯏꯕꯒꯨꯝ ꯇꯧꯕ
ꯎꯝ ꯍꯣꯏ ꯁ ꯆ ꯁ ꯆꯠꯂꯨꯗꯤ ꯍꯥꯏꯈꯤꯕꯅꯦ ꯑꯩꯈꯣꯏꯅꯗꯤ ꯊꯨꯅꯤꯡꯉꯥꯏꯒꯤ
ꯎꯝ
ꯀꯔꯤ ꯕꯤꯛꯇꯔ ꯑꯥ ꯃꯥꯒꯤ ꯀꯩꯗꯕ ꯆꯥꯅꯤꯡꯉꯥꯏ ꯑꯩꯈꯣꯏꯅ ꯏꯊꯟ ꯆꯠꯀꯦꯔꯣ ꯍꯥꯏꯕ ꯃꯥꯅ ꯑꯗꯨꯒꯤ ꯅꯪꯒꯤ ꯆꯥꯅꯤꯡꯉꯥꯏ ꯆꯤꯟꯖꯥꯛ ꯋꯥꯠꯇꯗꯤ ꯑꯗꯨꯝ ꯆꯠ ꯆꯠꯂꯦꯅ ꯅꯪꯁꯦ ꯀꯤꯗꯕꯤꯗ ꯍꯥꯏꯕꯒꯤ ꯃꯥꯗꯣ ꯑꯗꯨꯝ ꯆꯠꯈ꯭ꯔꯦ ꯑꯩꯈꯣꯏꯁꯨ ꯆꯥꯔꯊꯣꯛꯄꯅꯦꯕ ꯑꯗꯨ ꯀꯥꯎꯕꯅꯦꯕ ꯄꯣꯠ ꯆꯩꯁꯦ ꯑꯁ
ꯑꯣ ꯑꯁ ꯑꯩꯁꯨ ꯆꯠꯅꯤꯡꯉꯦ ꯅꯨꯡꯉꯥꯏꯔꯝꯅꯤ ꯅꯣꯏꯗꯤ ꯑꯁ ꯁꯦꯀꯦꯟ ꯍꯦꯟꯟ ꯁꯦꯀꯦꯟ ꯍꯦꯟ ꯈꯟꯕ ꯆꯠꯇꯕ꯭ꯔꯣ
ꯑꯗꯨꯕꯨꯗꯤ ꯍꯣꯏ ꯅꯍꯥꯟ ꯑꯗꯨ ꯌꯥꯝ ꯆꯠꯄ ꯑꯣꯏꯗꯗꯦ ꯄꯥꯛ ꯄꯥꯛ ꯆꯠꯇꯦ ꯅꯍꯥꯟ ꯑꯩꯈꯣꯏꯗꯣ ꯀꯔꯤ ꯅꯨꯃꯤꯠꯇꯔꯀꯣ ꯕꯣꯜ ꯌꯦꯡꯕꯗꯣ ꯁꯟꯗꯦ ꯅꯨꯃꯤꯠ ꯦꯕꯥꯛ ꯑꯗꯨ ꯅꯨꯃꯤꯠꯁꯦ ꯑꯩꯈꯣꯏ ꯕꯣꯜꯕꯨꯗꯤ ꯌꯦꯡꯗ꯭ꯔꯦꯕ ꯏꯃꯥꯟꯅꯕꯤꯈꯣꯏ ꯂꯥꯛꯔꯒ ꯀꯪꯂꯥ ꯆꯠꯂꯒ ꯍꯟꯕ ꯀꯥꯟꯗꯅꯦꯕ ꯏꯆꯒꯤꯕꯥꯅꯤ ꯇ ꯈꯟꯗꯤ ꯈꯟꯕꯅꯦ ꯁꯟꯗꯦ ꯅꯨꯃꯤꯠ ꯑꯣꯏꯕꯒꯤꯀꯣ ꯇꯔꯥ ꯇꯔꯥ ꯀꯨꯟꯒꯤ ꯌꯥꯝ ꯂꯩꯌꯦ ꯑꯗꯨꯒ ꯈꯣꯡꯒ꯭ꯔꯥꯎꯈꯣꯏꯁꯨ ꯀꯣ ꯐꯤꯐꯇꯤ ꯐꯤꯐꯇꯤꯗ ꯐꯖꯕ ꯌꯥꯎꯕꯅꯦ ꯑꯩꯈꯣꯏ ꯄꯂꯦꯜ ꯑꯥꯗ ꯑꯣꯏꯔꯗꯤ
ꯑꯗꯣ ꯅꯪ ꯀꯩꯅꯣ ꯇꯧꯕ ꯀꯥꯟꯗ ꯃꯊꯪ ꯆꯠꯄ ꯀꯥꯟꯗ ꯑꯩꯉꯣꯟꯗ ꯐꯣꯟ ꯇꯧꯔꯛꯑꯣ
ꯍꯣꯏ ꯍꯣꯏ ꯆꯠꯂꯗꯤ ꯍꯥꯏꯔꯛꯀꯦ ꯍꯣꯏ ꯑꯩꯈꯣꯏꯗꯣ ꯄꯥꯛ ꯄꯥꯛꯇꯤ ꯆꯠꯇꯕꯅꯤ ꯑꯗꯣ ꯆꯠꯄ ꯀꯥꯟꯗ ꯍꯥꯏꯔꯛꯀꯦ
ꯍꯣꯏꯅꯦ ꯁꯤꯗꯗꯤ ꯑꯁ ꯀꯗꯥꯏꯗꯒꯤ ꯌꯥꯝ ꯇꯥꯡꯉꯤꯅꯦ
ꯍꯣꯏ ꯁꯦꯡꯕꯀꯣ ꯑꯗꯨꯔꯣꯝꯗꯗꯤ ꯐꯔꯦꯁ ꯍꯦꯟꯅ ꯍꯦꯟꯅ ꯇꯨ ꯐꯤꯐꯇꯤ ꯑꯗꯨꯝ ꯋꯥꯟ ꯍꯟꯗ꯭ꯔꯦꯗꯀꯨꯝꯕ ꯐꯥꯎꯁꯨ
ꯅꯍꯥꯟꯗꯣ ꯅꯍꯥꯟꯗꯣ ꯑꯗꯨꯝ ꯌꯨꯝ ꯍꯥꯞꯅꯉꯥꯏꯒꯤ ꯑꯩꯈꯣꯏꯗꯣ ꯈꯟꯕ ꯆꯠꯄꯅꯦꯕ ꯈꯟꯕ ꯆꯠꯄ ꯀꯥꯟꯗ ꯀꯥꯏꯗꯒꯤ ꯒꯤ ꯌꯨꯝ ꯍꯥꯞꯅꯉꯥꯏ ꯐꯥꯎꯁꯨ ꯀꯣ ꯊ꯭ꯔꯤ ꯐꯤꯐꯇꯤ
ꯑꯥ ꯑꯗꯨ ꯑꯗꯨꯅ ꯑꯁ ꯍꯣꯏ ꯑꯁ ꯄꯩꯁꯥ ꯄꯥꯝꯃꯨꯔꯦ ꯑꯁꯤꯗ ꯑꯗꯨꯗ ꯌꯦꯡꯉꯣ ꯀꯨꯟ ꯍꯦꯟꯅ ꯀꯨꯟꯊ꯭ꯔꯥꯒꯨꯝꯕ ꯈꯟꯕ ꯌꯥꯏꯅꯦ
ꯍꯣꯏꯅꯦ ꯑꯗꯨ ꯈꯣꯡꯎꯞꯀꯨꯝꯕꯁꯨ ꯌꯥꯝ ꯂꯩꯔꯝꯅꯤꯌꯦ ꯈꯔꯥ ꯑꯗꯨꯝ
ꯑꯩꯈꯣꯏꯁꯦꯀꯣ ꯃꯦꯟ ꯀꯩꯅꯣꯔꯣꯝ ꯆꯠꯇꯕ ꯑꯗꯨꯝ ꯑꯥ ꯀꯩꯅꯣꯔꯣꯝꯗ ꯑꯣꯏꯔꯗꯤ ꯃꯌꯥꯝ ꯌꯣꯟꯐꯝꯗ ꯑꯗꯨꯔꯣꯝꯁꯨ ꯆꯠꯇꯕ ꯑꯩꯈꯣꯏꯒꯤꯗꯤ ꯁꯤ ꯄꯣꯂꯣ ꯃꯅꯥꯛꯀꯤꯗꯣ ꯑꯗꯨꯝ ꯌꯦꯡꯈ꯭ꯔꯕ
ꯑ ꯑ ꯀꯩꯅꯣ ꯀꯪꯂꯥ ꯍꯦꯜꯂꯒ ꯁꯤꯖꯟ ꯂꯩꯕꯗꯨꯗꯨꯗ ꯆꯠꯄ ꯌꯥꯗꯦ
ꯁꯤꯖꯟꯒꯤ ꯍꯥꯏꯕꯗꯤ ꯀꯔꯝꯕꯔ ꯀꯪꯂꯥ ꯍꯦꯟꯕꯁꯦ ꯑꯃ ꯑꯗꯨꯗꯤ ꯀꯩꯅꯣ ꯇꯧꯕꯅꯦ ꯅꯍꯥꯟ ꯑꯩꯈꯣꯏ ꯆꯪꯉꯦꯕ ꯑꯗꯨ ꯌꯥꯝ ꯋꯥꯡꯉꯦ ꯑꯦꯛꯁꯄꯦꯟꯁꯤꯞ ꯑꯣꯏꯌꯦ
ꯑꯥ ꯋꯥꯡꯗꯦ ꯈ꯭ꯔꯤꯁꯃꯥꯁ ꯃꯃꯥꯡ ꯈ꯭ꯔꯤꯁꯃꯥꯁ
ꯍꯥꯟꯅꯗꯤꯀꯣ ꯈꯔ ꯀꯩꯅꯣ ꯇꯧꯔꯝꯃꯦ ꯍꯥꯏꯌꯦ ꯃꯃꯟꯗꯣ ꯑꯗꯨꯝ ꯈꯔ ꯌꯥꯔꯝꯃꯦ ꯍꯥꯏꯌꯦꯕꯀꯣ ꯑꯗꯨ ꯈꯔ ꯂꯩꯕꯒ ꯍꯧꯖꯤꯛ ꯇꯤ ꯌꯥꯝꯅ ꯀꯩꯅꯣ ꯑꯣꯏꯈ꯭ꯔꯦ ꯌꯥꯝ ꯇꯥꯡꯈ꯭ꯔꯦ ꯅꯍꯥꯟ ꯑꯩꯈꯣꯏ ꯆꯪꯉꯦꯕ ꯑꯗꯨꯕꯨꯀꯣ ꯐꯖ ꯐꯖꯕ ꯕꯗꯤ ꯌꯥꯝ ꯂꯩꯕꯅꯦ ꯍꯤꯜꯁꯀꯨꯝꯕ ꯇꯣ ꯍꯧꯖꯤꯛ ꯎꯝ ꯂꯤꯕꯤꯇꯟꯒꯤ ꯃꯅꯥꯛ ꯇꯥꯏꯞ ꯃꯈꯥꯒꯤ ꯔꯦꯠ ꯀꯂꯔ ꯑꯣꯏꯔꯒ ꯀꯣ ꯑꯩꯉꯣꯟꯗ ꯁꯥꯏꯖ ꯈꯔ ꯄꯤꯛꯄ ꯑꯗꯨꯁꯨ ꯃꯣꯏꯒꯤ ꯁ꯭ꯇꯥꯔꯇꯤꯡꯁꯨ ꯑꯗꯨꯝ ꯁꯕꯦꯟ ꯍꯟꯗ꯭ꯔꯦꯗꯀꯨꯝꯕ ꯁꯤꯛꯁ ꯍꯟꯗ꯭ꯔꯦꯠꯀꯨꯝꯕ ꯍꯧꯋꯦꯕ
ꯑ ꯌꯥꯔꯦ ꯑꯗꯨ ꯅꯍꯥꯟ ꯑꯩꯈꯣꯏꯅ ꯆꯠꯄ ꯀꯥꯟꯗꯗꯤ ꯀꯩꯅꯣ ꯍꯥꯏꯌꯦ ꯑꯗꯨꯝ ꯑꯃ ꯍꯦꯜꯂꯦ ꯑꯗꯨꯝ
ꯎꯝ ꯑꯗꯨ ꯅꯨꯃꯤꯠꯇꯀꯣ ꯄꯩꯁꯥꯁꯨ ꯌꯥꯎꯗꯕꯒꯤꯅꯦꯗ ꯑꯗꯨꯝ ꯆꯪꯕꯨꯗꯤ ꯆꯪꯉꯦ ꯑꯗꯨꯒ ꯇꯨ ꯐꯤꯐꯇꯤ ꯄꯤꯌꯦ
ꯑꯗꯣ ꯅꯣꯏꯗꯤ ꯂꯩꯕꯅꯤꯅ ꯑꯗꯨꯝ ꯆꯠꯄ ꯌꯥꯔꯤꯅ
ꯍꯣꯏ ꯍꯣꯏ ꯍꯣꯏ ꯑꯗꯨꯕꯨꯗꯤ ꯌꯥꯏꯌꯦ ꯍꯣꯏ ꯆꯔꯆꯇ ꯍꯥꯞꯅꯤꯡꯉꯥꯏꯒꯨꯝꯕꯗꯤ ꯑꯁ ꯌꯥꯝ ꯂꯩꯌꯦ ꯍꯣꯏ ꯑꯩꯒ ꯀꯩꯅꯣꯕꯨꯗꯤ ꯑꯗꯨꯝ ꯈꯣꯡꯗ ꯆꯠꯄꯅꯦ ꯑꯗꯨꯕꯨꯗꯤ ꯈꯟꯗꯦꯗ ꯆꯠꯄꯒꯤ ꯍꯥꯏꯔꯗꯤ ꯋꯦꯠꯁꯨ ꯀꯣ ꯍꯦꯟꯅ ꯍꯦꯟꯅ ꯂꯣꯁ ꯑꯣꯏꯌꯦ ꯆꯥꯛ ꯌꯥꯝ ꯆꯔꯁꯨ ꯆꯠꯃꯟ ꯃꯟꯕꯒꯤ
ꯍꯧꯖꯤꯛꯇꯤ ꯑꯩꯈꯣꯏꯁꯨ ꯍꯧꯖꯤꯛ ꯑꯩꯈꯣꯏ ꯂꯥꯛꯂꯗꯤ ꯄꯨꯂꯞ ꯆꯠꯄ ꯄ ꯌꯥꯔꯦ ꯄꯩꯁꯥ ꯈꯔ ꯐꯪꯕꯒꯥꯟꯗ
ꯍꯣꯏ ꯅꯣꯡꯃ ꯂꯥꯛꯑꯣ ꯍꯣꯏ ꯀꯩꯅꯣꯝꯃꯗ ꯇꯧꯔꯒ ꯁꯠꯇꯔꯗꯦ ꯁꯠꯇꯔꯗꯦ ꯗꯒꯤ ꯂꯥꯛꯑꯔꯒ ꯁꯟꯗꯦ ꯃꯣꯔꯅꯤꯡ
ꯍꯣꯏ ꯍꯣꯏ ꯑꯗꯨ ꯍꯥꯏꯕ ꯎꯝ ꯀꯨꯏꯅꯗꯤ ꯂꯩꯕ ꯌꯥꯔꯣꯏꯕ ꯅꯨꯃꯤꯠ ꯑꯃꯒꯨꯝꯕ ꯉꯥꯛꯇ ꯁꯤꯗ ꯑꯉꯥꯡꯈꯣꯏ ꯄꯩꯁꯥ ꯄꯤꯕ ꯀꯥꯟꯗꯀꯣ ꯑꯁ ꯈꯟꯕ ꯌꯥꯔꯦ ꯑꯗꯨ ꯅꯨꯃꯤꯠꯇꯤ ꯑꯩ ꯑꯗꯨ ꯅꯨꯃꯤꯠꯇꯤꯀꯣ
ꯎꯝ
ꯍꯧꯒꯠꯂꯒ ꯆꯠꯀꯗꯧꯕ ꯅꯨꯡꯊꯤꯟ ꯆꯨꯞꯄ
ꯑꯩ ꯁꯦꯀꯦꯟꯍꯦꯟꯗꯤ ꯌꯥꯝ ꯈꯟꯕ ꯗꯔꯀꯥꯔꯅꯤꯗ ꯈꯟ ꯈꯜꯂꯒ ꯐꯕ ꯊꯣꯛꯄꯅꯦꯕ ꯃꯣꯏꯗꯤ ꯍꯣꯏ ꯁꯦꯀꯦꯟꯍꯦꯟ ꯕꯣꯏꯗꯤ
ꯋꯥꯔꯣꯏ ꯑ ꯃꯈꯥꯒꯤꯗꯣ ꯃꯈꯥꯒꯤꯗꯣ ꯁꯨꯃꯥꯏꯅ ꯄꯨꯔꯒ ꯈꯟꯒꯗꯧꯕ
ꯍꯣꯏ ꯃꯈꯥꯗꯒꯤ ꯑꯣꯟ ꯑꯣꯟꯂꯒ
ꯅꯨꯡꯉꯥꯏꯕꯅꯦꯍꯦ ꯑꯩꯈꯣꯏ ꯈꯟꯕꯁꯦ ꯈꯟꯕꯁꯦ
ꯎꯝ ꯂꯥꯛ ꯍꯣꯏ ꯌꯥꯝꯃꯜꯂꯦ ꯌꯥꯝ ꯇꯥꯡꯃꯜꯂꯦ ꯑꯗꯨ ꯃꯣꯏꯒꯤ ꯑꯗꯨꯔꯣꯝꯗꯒꯤꯗꯤ ꯀꯣ ꯑꯁꯤꯔꯣꯝ ꯀꯩꯅꯣꯔꯣꯝ ꯆꯠꯐꯝꯗꯣ ꯑꯗꯨ ꯑꯁꯤ ꯂꯝꯀꯥꯡ ꯈꯣꯏꯅ ꯐꯝꯕꯗꯣ ꯑꯗꯨꯕꯨꯗꯤ ꯍꯣꯏ ꯐꯕꯕꯨ ꯐꯖꯕꯕꯨꯗꯤ ꯌꯥꯎꯕꯅꯦ ꯑꯗꯨꯏꯁꯨ ꯇꯥꯡꯉꯤꯅ ꯑꯥ ꯑꯥꯏꯃꯣꯜ ꯂꯝꯕꯤꯒꯤ ꯒꯤꯁꯨ ꯇꯥꯡꯉꯦ ꯑꯗꯨꯏꯁꯨ ꯐꯕ ꯄꯥꯛ ꯌꯥꯎꯗꯣꯏ ꯑꯗꯨ ꯀꯅꯣ ꯅꯨꯄꯥ ꯑꯃꯒꯤ ꯑꯗꯨꯝ ꯈꯔ ꯅꯨꯄꯤ ꯆꯪꯕꯗꯣ ꯅꯨꯄꯤ ꯆꯪꯕ ꯍꯥꯏꯕꯃꯛꯁꯨ ꯅꯠꯇꯦ ꯃꯤ ꯑ ꯅꯣꯏꯕ ꯑꯃ ꯂꯩꯇ꯭ꯔꯥ ꯈꯣꯡꯎꯞꯀꯨꯝꯕ ꯌꯣꯟꯕꯗꯣ
ꯀꯗꯥꯏꯔꯣꯝꯗ
ꯑꯁꯤ ꯑꯥꯏꯃꯣꯜ ꯂꯝꯕꯤꯔꯣꯝꯗ
ꯑꯦ ꯅꯨꯄꯤ ꯑꯣ
ꯏꯅꯣꯏ ꯅꯣꯏꯕ ꯂꯩꯕꯗꯣ ꯑꯗꯨꯁꯨ ꯀꯣ ꯇꯥꯕꯤꯕ ꯅꯨꯡꯉꯥꯏꯇꯕꯅꯦ ꯑꯗꯨꯁꯨ ꯐꯖ ꯐꯖꯕꯗꯤ ꯌꯥꯝ ꯌꯣꯟꯕ ꯃꯥꯁꯦ ꯑꯗꯨ ꯀꯩꯅꯣꯒꯨꯝꯕꯒ ꯆꯠꯂꯗꯤ ꯑꯗꯨꯝ ꯇꯥꯍꯟꯈ꯭ꯔꯅꯤ ꯇꯥꯍꯟꯕ ꯉꯝꯕ ꯃꯤꯒ ꯆꯠꯂꯗꯤ
ꯍꯣꯏ ꯑꯗꯣ ꯉꯥꯡꯕꯗꯤ ꯄꯥꯛ ꯍꯩꯇꯦꯕ ꯑꯩꯈꯣꯏꯗꯤ
ꯑ ꯑꯗꯨꯅꯦ ꯚꯒꯦ ꯑꯦ ꯅꯍꯥꯟ ꯑꯩꯗꯤ ꯃꯤꯒꯤ ꯋꯥꯊꯤꯆꯥꯏ ꯍꯥꯏꯔꯒ ꯑꯗꯨ ꯍꯥꯏꯔꯒ ꯃꯤꯒꯤ ꯋꯥꯊꯤ ꯍꯥꯏꯕꯗꯤ ꯑꯩꯈꯣꯏꯁꯦ ꯁꯦꯀꯦꯟꯍꯦꯟꯒꯤ ꯀꯦꯞ ꯌꯦꯡꯕꯅꯦꯕꯀꯣ ꯀꯦꯞ ꯑꯃꯁꯦ ꯑꯩꯅ ꯐꯖꯅ ꯎ ꯈ꯭ꯔꯕ ꯑꯗꯨ ꯃꯊꯛꯇ ꯔꯤꯖꯦꯛ ꯑꯣꯏꯕꯅꯦꯕ ꯐꯤꯐꯇꯤ ꯐꯤꯐꯇꯤꯅꯤ ꯍꯥꯏꯕ ꯑꯃꯗ ꯑꯗꯨꯒ ꯑꯍꯨꯝꯂꯧꯔ ꯆꯥꯝꯃ ꯂꯧꯒꯅꯤ ꯍꯥꯏꯕ ꯆꯥꯝꯃꯒꯤ ꯑꯍꯨꯝꯅꯤ ꯍꯥꯏꯕ ꯑꯗꯨꯒꯤ ꯂꯧꯈ꯭ꯔꯦ ꯑꯃꯈꯛꯇꯤ ꯄꯥꯝꯈ꯭ꯔꯕ ꯑꯇꯩꯗꯤ ꯄꯥꯛ ꯀꯩꯅꯣ ꯑꯣꯏꯗꯕ ꯑꯁ ꯄꯩꯁꯥ ꯄꯥꯝꯃꯣꯏꯌꯦ ꯄꯩꯁꯥꯁꯨ ꯂꯩꯇꯦ ꯍꯥꯏꯔꯒꯀꯣ ꯑꯗꯨ ꯂꯧꯒꯦ ꯑꯟꯇꯤ ꯑꯁꯤ ꯈꯥ ꯃꯃꯟ ꯌꯦꯡꯕꯤꯌꯣꯅꯦ ꯁꯤꯗꯁꯨ ꯈꯤꯇꯪ ꯆꯥꯎꯋꯦꯕ ꯍꯣꯕꯗꯣ ꯍꯣꯕꯗꯣ ꯑꯗꯨꯒꯤ ꯍꯥꯏꯔꯒ ꯃꯥꯅ ꯏꯁ ꯏꯕꯦꯝꯃ ꯌꯥꯔꯦ ꯑꯩꯉꯣꯟꯗ ꯌꯥꯝ ꯉꯥꯡꯍꯜꯂꯛꯀꯅꯣ ꯀꯔꯤ ꯑꯁꯤ ꯑꯁꯤꯒꯨꯝꯕ ꯁꯦꯀꯦꯟ ꯍꯦꯟꯕꯨ ꯑꯁꯤꯒꯨꯝꯕ ꯑꯀꯥꯏ ꯑꯇꯣꯏ ꯃꯁꯛ ꯊꯤꯕꯒꯨꯝꯕ ꯌꯥꯎꯗ꯭ꯔꯗꯤ ꯁꯣꯔꯨꯝꯗ ꯌꯣꯜꯂꯝꯃꯣꯏꯗ꯭ꯔꯣ ꯀꯔꯤ ꯀꯔꯥ ꯑꯩꯉꯣꯟꯗ ꯉꯥꯡꯍꯜꯂꯛꯀꯅꯨ ꯍꯥꯏꯔꯒꯀꯣ ꯏꯁ ꯄꯨꯔꯥ ꯐꯨꯜ ꯑꯦꯇꯤꯇ꯭ꯌꯨꯠꯅꯦꯕ ꯑꯩꯉꯣꯟꯗ ꯁꯣ ꯇꯧꯔꯛꯏꯕꯁꯦ ꯑꯗꯨ ꯅꯨꯄꯤꯅ ꯇꯨꯃꯤꯟ ꯇꯥꯔꯒ
ꯑꯗꯨ ꯑꯗꯨꯔꯣꯝꯒꯤ ꯁꯥꯏꯠ ꯈꯣꯏꯗꯣ ꯁꯥꯎꯒꯟꯗ꯭ꯔꯥ ꯁꯥꯎꯒꯜꯂꯦꯀꯣ ꯃꯣꯏꯗꯤ ꯈꯖꯤꯛ ꯀꯨꯝꯕ ꯉꯥꯡꯕ ꯌꯥꯏ ꯌꯥꯗꯤꯦꯕ ꯊꯨ ꯊꯨꯅ ꯊꯨꯅ ꯁꯥꯎꯋꯦꯕ
ꯍꯣꯏ ꯅꯍꯥꯟ ꯑꯟꯇꯤ ꯑꯃꯗꯤ ꯅꯨꯡꯉꯥꯏꯌꯦ
ꯅꯍꯥꯟ ꯅꯨꯄꯤ ꯑꯃꯕꯨꯗꯤ ꯅꯨꯡꯉꯥꯏꯌꯦꯕꯀꯣ ꯍꯥꯏꯅꯩꯕ ꯑꯃ ꯀꯨꯟ ꯀꯨꯟ ꯇꯧꯕꯗꯣ ꯑꯃꯗꯣ ꯑꯣꯏꯁꯅꯨꯅ ꯍꯥꯏꯕ
ꯑꯗꯨ ꯔꯣꯝ ꯁꯥꯏꯗꯠꯇꯗꯤ ꯅꯨꯡꯉꯥꯏꯇꯕꯅꯦ ꯑꯥꯔꯣꯝ ꯁꯥꯏꯗꯠꯇꯅ ꯑꯣꯏꯅ ꯅꯨꯡꯉꯥꯏꯕꯅꯦ ꯁꯤꯗ